ꯇꯥꯕꯔ
ꯇꯥꯏꯌꯦ ꯇꯥꯏꯌꯦ ꯇꯥꯏ ꯀꯣ
ꯎꯝ ꯇꯥꯔꯦ
ꯎꯝ ꯎꯝ ꯁꯥꯕ ꯍꯧꯔꯦ ꯅꯨꯡꯁꯥꯇꯅꯤꯅ
ꯎꯝ ꯑꯩꯈꯣꯏꯒꯤꯁꯨ
ꯅꯣꯡ ꯆꯨꯨꯔꯗꯤ ꯐꯒꯗꯕ
ꯍꯣꯏ ꯅꯣꯡ ꯆꯨꯗꯤ ꯈꯔ ꯐꯩ ꯑꯗꯨꯕꯨ ꯇꯝꯕ ꯉꯝꯅꯅꯦ ꯍꯧꯖꯤꯛ ꯃꯇꯝꯁꯤꯗꯤ
ꯑꯁ ꯑꯩꯈꯣꯏꯗꯤ ꯐꯦꯟ ꯑꯩꯒꯤ ꯐꯦꯟꯗꯣ ꯌꯥꯗꯦꯕ ꯇꯞꯃꯟꯕꯒꯤ ꯌꯥꯁꯦ ꯑꯣꯖꯥꯈꯣꯏꯗ ꯀꯝꯄ꯭ꯂꯦꯟ ꯀꯝꯄ꯭ꯂꯦꯟ ꯇꯧꯔꯁꯨ ꯁꯦꯝꯕꯤꯌꯣ ꯁꯦꯝꯕꯤꯌꯣ ꯍꯥꯏꯔꯁꯨ ꯁꯦꯝꯕꯤꯗꯦꯕ ꯍꯥ
ꯅꯣꯏꯒꯤ ꯌꯨꯝꯗ ꯈꯔ ꯏꯪꯂꯡꯂꯝꯅꯦꯕ
ꯈꯪꯗꯦ
ꯍꯣꯏ ꯍꯣꯏꯗꯤ ꯑꯁ ꯀꯗꯥꯏꯗꯒꯤ
ꯁꯥꯕꯔꯅꯦ
ꯃꯨꯟꯗꯔꯦ ꯑꯩꯈꯣꯏꯗ ꯅꯨꯡꯁꯥ ꯄꯤ ꯈꯂꯗꯤ ꯑꯗꯨꯒꯤ
ꯇꯥꯕ꯭ꯔꯣ
ꯇꯥꯏꯌꯦ ꯇꯥꯏꯌꯦ ꯃ ꯃꯅꯨꯡ ꯂꯩꯅꯤꯡꯗ ꯂꯩꯕꯗ ꯁꯥꯔꯑꯗꯤ
ꯐꯪꯦ
ꯇꯥꯕ꯭ꯔꯥ ꯍꯥꯏꯗꯤ ꯇꯥꯕ꯭ꯔꯣ ꯇꯥꯗꯕ꯭ꯔꯣ
ꯑ ꯇꯥꯏ ꯇ ꯇꯥꯏꯌꯦ ꯇꯥꯏꯌꯦ
ꯅꯣꯏꯕꯣꯛꯅ ꯑꯣꯏꯔꯔꯕꯝꯅꯤ ꯍꯣꯏ
ꯑꯗꯥꯉꯥꯏꯝ
ꯑꯩꯈꯣꯏ ꯑꯩꯈꯣꯏꯒꯤꯗꯤ ꯃꯥꯏ ꯃꯨꯠꯂꯗꯤ ꯅꯦꯋꯥꯛꯁꯦ ꯌꯥꯗꯕꯅꯤꯅꯦ
ꯎꯥ ꯑꯩꯈꯣꯏꯒꯤꯁꯨ ꯑꯗꯨꯃꯥꯏꯅ ꯇꯧꯋꯦ
ꯃꯩꯗ ꯃꯩꯗ ꯁꯝꯕꯁꯤꯡꯗꯤ ꯑꯗꯨꯝ ꯃꯩ ꯃꯛꯂꯨꯗꯤꯅꯦꯉ ꯌꯥꯗꯕꯅꯦꯅꯦ ꯌꯥꯗꯕꯅꯦꯕ
ꯎꯝ ꯅꯣꯡ ꯆꯨꯨꯔꯗꯤ ꯃꯥꯏꯁꯨ ꯃꯨꯠꯀꯅꯤ ꯅꯦꯠꯐꯥꯎꯁꯨ ꯌꯥꯔꯔꯣꯏ ꯅꯦꯠꯁꯨ
ꯅꯪ ꯅꯪ ꯂꯥꯏꯕ ꯇꯝꯄꯥꯛꯇꯔꯣ ꯆꯤꯡꯗꯔꯣ
ꯎꯝ ꯆꯗ
ꯇꯗ
ꯑꯥ
ꯍꯥꯏꯗꯤ ꯇꯝꯄꯥꯛꯇ ꯂꯩꯕ꯭ꯔꯥ ꯈꯜꯂꯤꯦꯅꯤꯅꯦ
ꯑꯩꯒꯦ
ꯅꯪ ꯅꯪꯅ ꯑꯁꯤ ꯇ꯭ꯔꯦꯅꯤꯡ ꯇꯧꯋꯦ ꯍꯥꯏꯕꯗꯨꯗ
ꯑꯣ
ꯁꯤ ꯇꯝꯄꯥꯛꯇ ꯂꯩꯕ꯭ꯔꯥ ꯈꯜꯂꯤ ꯃꯤꯅꯦ
ꯑ ꯇꯝꯄꯥꯛꯇ ꯅꯠꯇ ꯆꯤꯡꯗ
ꯁꯤꯝꯅꯁꯨ ꯌꯥꯝ ꯐꯕ ꯂꯩꯔꯕꯅꯤꯗꯤ
ꯎꯝ ꯈꯪꯗꯦꯗ
ꯆꯤꯡꯗ ꯀꯣꯆꯤꯡ ꯂꯣꯏꯔꯗꯤ ꯇꯝꯄꯥꯛꯇ ꯗꯤꯇꯤ ꯇꯧꯕ ꯂꯥꯛꯑꯣꯅꯦ
ꯌꯦꯡꯉꯣꯁꯦ
ꯎ ꯁꯣꯏꯗꯕꯅꯤꯅ ꯅꯪ ꯑꯁꯤꯗ ꯇꯝꯄꯥꯛ ꯇꯝꯄꯥꯛꯇ ꯁꯣꯏꯗꯅ ꯅꯪꯒꯤ ꯗ꯭ꯌꯨꯇꯤꯁꯨ ꯍꯥꯟꯅ ꯑꯗꯨꯝ ꯂꯩ ꯇꯧꯒꯅꯤ ꯑꯗꯨ ꯃꯇꯨꯡꯗ ꯅꯪ ꯑꯦꯛꯁꯄꯤꯔꯤꯌꯦꯦꯟꯁ ꯂꯩꯔꯒ ꯃꯄꯥꯟꯗ ꯑꯗꯨꯝ ꯆꯠꯄꯁꯤ ꯍꯥꯏꯅꯪ
ꯎꯝ ꯑꯩꯗꯤ ꯍꯟꯗꯛ ꯑꯁꯤꯗ ꯂꯩꯅꯤꯡꯗꯦ ꯃꯄꯟꯗ ꯑꯣꯏꯅ ꯆꯠꯅꯤꯡ ꯃꯄꯜ ꯑꯣꯏꯅ ꯆꯠꯅꯤꯡ
ꯃꯄꯥꯟꯗ ꯆꯠꯄꯗꯣ ꯅꯪꯅ ꯑꯦꯛꯁꯄꯤꯔꯤꯌꯦꯟꯁ ꯂꯩ ꯂꯩꯇ꯭ꯔꯗꯤ ꯀꯩ ꯍꯥꯏꯖꯔ ꯃꯣꯏꯅ ꯍꯥꯏꯕꯗꯨ ꯑꯦꯛꯁꯄꯤꯔꯌꯦꯟꯁꯇꯪ ꯂꯩꯇ꯭ꯔꯗꯤ ꯋꯥꯟ ꯏꯌꯥꯔꯒꯨꯝꯕ ꯑꯦꯛꯁꯄꯤꯔꯟꯁ ꯂꯩꯇ꯭ꯔꯗꯤ ꯃꯣꯏꯗꯨ ꯑ ꯂꯧꯁꯤꯟꯕꯗꯣ ꯀꯩꯅꯣ ꯇꯧꯋꯤ ꯍꯥꯏꯅ ꯍꯥꯏꯕꯁꯨ ꯄꯥꯎ ꯇꯥꯏꯅꯦ ꯑꯩꯅ
ꯁꯤꯛꯁ ꯃꯟꯦ ꯁꯤꯛꯁ ꯃꯟꯦ ꯑꯦꯛꯁꯄꯤꯔꯤꯌꯦꯟ ꯇꯧꯗꯣꯏꯅꯦ
ꯎꯝ
ꯃꯣꯏꯒꯤ ꯁꯔꯇꯤꯐꯤꯀꯦꯠꯇꯣ
ꯑꯥ
ꯤꯔꯛ ꯄꯤꯔꯛꯑꯗꯤ ꯑꯗꯨꯝ ꯇꯧꯕ ꯌꯥꯏꯌꯦ
ꯍꯣꯏ ꯁꯤꯗꯒꯤ ꯑꯦꯛꯁꯄꯔꯦꯟꯁꯇꯪ ꯈꯪꯅꯔꯒ ꯃꯄꯥꯟ ꯊꯣꯛꯑꯗꯤ ꯑꯦꯟ ꯀꯩ ꯍꯥꯏꯁꯤꯔ ꯅꯨꯡꯉꯥꯏ ꯌꯥꯏ ꯍꯥꯏꯅꯁꯨ ꯍꯥꯏꯕꯀꯣ ꯇꯥꯕ ꯑꯗꯨꯅ ꯑꯌꯥꯝꯕ ꯑꯁꯦꯡꯕ ꯖꯥꯠ ꯇꯧꯕꯁꯤꯡꯁꯦ ꯁꯤꯛꯁ ꯃꯥ ꯅꯠꯇ꯭ꯔꯒ ꯋꯥꯟ ꯏꯌꯥꯔꯁꯦ ꯁꯤꯗ ꯑꯗꯨꯝ ꯍꯥꯟꯅ ꯂꯩꯕ ꯎꯑꯦꯕ ꯍꯦꯛ ꯂꯣꯏꯔꯒ ꯃꯄꯥꯟꯗ ꯑꯗꯨꯝ ꯆꯠꯄ ꯗꯣꯏꯅꯤꯅꯦ ꯅꯪꯗꯤ ꯀꯩ ꯍꯥꯏꯁꯤꯔꯥ
ꯃꯝ ꯃꯇꯝꯝꯒꯤ
ꯉꯟꯕ ꯊꯦꯡꯕ ꯈꯛꯇ ꯉꯥꯏꯔꯦꯗ ꯅꯪꯗꯤ ꯂꯣꯏꯔꯗꯤ ꯑꯗꯨꯝ ꯆꯠꯂꯕꯅꯤꯅꯍ ꯅꯠꯇ꯭ꯔꯥ
ꯑꯗ
ꯌꯥꯏ ꯀꯩꯁꯨ ꯀꯥꯏꯗꯦ ꯏꯇꯟ ꯇꯧꯕꯧꯕ ꯌꯥꯏ ꯃꯊꯪ ꯃꯊꯪꯒꯤ ꯏꯁꯇꯦꯞ ꯏꯁꯇꯦꯞ ꯑꯗꯨꯝ ꯀꯥꯕ ꯌꯥꯏꯅꯤ ꯅꯣꯏꯒꯤ ꯂꯕꯥ ꯃꯒꯤ ꯆ ꯍ
ꯑꯣ
ꯅꯪ ꯑꯩ ꯇꯞꯄ ꯍꯥꯏꯕ ꯂꯥꯞꯃꯟꯕꯒꯤꯀꯣ ꯑꯗꯨ ꯑꯣꯏꯁꯨ ꯆꯠꯃꯤꯟꯅꯕ ꯃꯤ ꯂꯥꯏꯔꯗꯤ ꯐꯕ
ꯑꯣ
ꯏꯊꯟꯇ ꯑꯣꯏꯕꯅꯤꯅ ꯆꯠꯅꯤꯡꯤꯅꯦ
ꯏꯁ ꯅꯪꯗꯅ ꯅꯪꯅ ꯄꯤꯕ ꯆꯠꯄꯔꯤ ꯍꯥꯏꯅ
ꯃꯣꯏꯗꯤ ꯊꯕꯛ ꯇꯧꯕꯅꯤꯅ ꯃꯣꯏ ꯆꯥꯛ ꯆꯥꯕꯗꯣꯏ ꯊꯕꯛ ꯆꯠ ꯆꯈ꯭ꯔꯅꯤ
ꯑꯣ ꯁꯟꯗꯦꯗ ꯁꯟꯗꯦꯗꯁꯨ ꯇꯧꯕ꯭ꯔꯥ
ꯇꯧꯏ ꯍꯣꯏ ꯎꯝ ꯇꯧꯅꯦ ꯑꯗꯨꯕꯨ ꯀꯩ ꯍꯥꯏꯁꯤ ꯃꯣꯏꯗꯤ ꯅꯣꯡꯃ ꯅꯣꯡꯃꯒꯤꯗꯤ ꯑꯗꯨꯝ ꯆꯠꯇꯨꯕꯁꯨ ꯂꯩꯌꯦ
ꯎ
ꯋꯥꯟ ꯋꯤꯛꯇ ꯎꯝ ꯁꯨꯇꯤ ꯄꯤꯕꯁꯨ ꯂꯩꯕꯀꯣ
ꯑꯣ
ꯑꯗꯨꯒꯤ ꯌꯨꯝꯗ ꯑꯩ ꯈꯛꯇ ꯂꯩꯕꯅꯦ ꯀꯩꯅꯣꯗꯤ ꯅꯨꯡꯊꯤꯤꯟꯗꯗꯤ ꯑꯩꯁꯨ ꯏꯝ ꯃꯇꯝꯗ ꯌꯥꯝꯊꯥꯕ ꯆꯠꯄ
ꯑꯣ
ꯂꯩ ꯇꯥꯨ ꯈ ꯆꯁꯦ
ꯑꯩꯗꯤ ꯑꯗꯨꯝ ꯍꯟꯇ ꯂꯩꯕꯗꯣ ꯑꯩꯗꯤ ꯅꯨꯡꯉꯥꯏꯌꯦ ꯍꯥꯏꯕꯗꯤ ꯂꯪꯃꯟꯕꯒꯤ ꯃꯐꯝꯗꯨꯁꯨ ꯂꯩꯅꯤꯡꯗꯦꯕ
ꯎꯝ ꯅꯨꯡꯉꯥꯏ ꯅꯨꯡꯉꯥꯏꯗꯕ ꯉꯥꯛꯇꯗꯤ ꯋꯥꯔꯤꯣꯔꯣꯏ ꯁꯥꯟꯅꯉꯥꯏ ꯃꯤ ꯂꯩꯇꯦꯅꯤ
ꯑꯗꯨ ꯑꯗꯨꯝ ꯀꯣꯜ ꯎ ꯇꯔꯛꯅ
ꯏꯪꯅ ꯆꯤꯞꯄ ꯂꯩꯕꯗꯣ
ꯑꯗꯨ ꯑꯣꯏꯅ ꯅꯨꯡꯉꯥꯏꯗ꯭ꯔꯣ ꯃꯥꯏ ꯑꯩꯅ ꯍꯥꯏꯕꯗꯤ ꯑꯩꯅ ꯇꯧꯅꯤꯡꯕ ꯑꯗꯨꯝ ꯁꯠ ꯁꯠ ꯁꯠ ꯇꯧꯋꯤꯅ
ꯁꯤ ꯑꯅꯛꯄ ꯑꯅꯛꯄ ꯑꯦꯔꯤꯌꯥꯗꯨꯗ ꯈꯪꯅꯕ ꯃꯔꯨꯞꯁꯤꯡꯁꯨ ꯂꯩꯇꯦ
ꯑꯣ
ꯂꯩꯔꯗꯤ ꯑꯗꯨꯝ ꯀꯣꯏꯕꯒꯨꯝꯕ ꯌꯥꯕꯅꯦꯕ ꯆꯠꯂꯒ ꯃꯣꯏ ꯎꯗ ꯅ ꯇ ꯃꯤꯒꯤ ꯂꯝꯗ ꯍꯥꯏꯗꯤ ꯖꯥꯇꯤ ꯑꯇꯣꯞ ꯖꯥꯇꯤꯗꯣ ꯇꯤ ꯑꯇꯣꯞꯄ ꯃꯐꯝꯗ ꯂꯩꯕꯅꯤꯅ ꯋꯥꯁꯨ ꯇꯣꯉꯥꯏꯕꯅꯤꯅꯀꯣ ꯈꯪꯅꯕꯁꯨ ꯌꯥꯝ ꯂꯩꯇꯦꯕ
ꯑꯣ
ꯑꯩꯈꯣꯏ ꯑꯩꯈꯣꯏ ꯃꯁꯦꯟꯗꯨꯅꯗ ꯂꯩꯔꯗꯤ ꯈꯔ ꯄꯥꯝꯕꯀꯣ
ꯑ
ꯅ ꯊꯝꯅꯤ ꯅ
ꯀꯥꯎꯋꯣ ꯑꯗꯨꯗꯤ ꯅꯣꯏꯒꯤꯔꯣꯝꯗ ꯂꯥꯛꯑꯣꯅ
ꯀꯧꯕꯁꯨ ꯃꯤ ꯈꯪꯕꯁꯨ ꯂꯩꯇꯦꯅꯦ ꯀꯧꯏꯉꯩꯗ
ꯑꯦ ꯂꯩꯔꯝꯅꯤ
ꯅꯣꯏ ꯅꯣꯏꯒꯨꯝꯕ ꯈꯔ ꯅꯛ ꯂꯩꯔꯝꯃꯗꯤ
ꯍ ꯍ ꯍ
ꯄꯥꯗ ꯋꯥ
ꯍ ꯍ ꯍ ꯍ
ꯂꯥꯛ ꯄꯥꯏꯇꯅꯦ
ꯍꯝ ꯍ
ꯈꯪꯗꯦ ꯑꯗꯨꯝ ꯂꯩꯕ ꯇꯥꯔꯦꯅꯦ ꯑꯗꯨꯒꯤꯅꯦ ꯑꯩꯅ ꯇꯤꯒꯤ ꯄꯨꯡ ꯑꯍꯨꯝ ꯃꯔꯤ ꯇꯥꯔꯗꯤ ꯋꯀꯤꯡ ꯆꯠꯄꯅꯣ ꯑꯗꯨꯅ ꯐꯔꯦꯟꯅ ꯆꯠꯂꯤꯅꯦ ꯌꯨꯝꯅ ꯂꯩꯕ ꯁꯔꯨꯛꯄꯨꯗꯤ
ꯑꯁ ꯑꯩꯈꯣꯏꯁꯨ ꯋꯥꯛꯀꯤꯡꯒꯨꯝꯕ ꯆꯠꯅꯤꯡꯕꯅꯦ ꯃꯣꯔꯅꯤꯡꯗꯗꯤ ꯄꯤꯌꯦꯕ ꯏꯚꯤꯅꯤꯡꯗ ꯄꯤꯗꯦꯕ
ꯎꯝ ꯃꯣꯔꯅꯤꯡꯗꯗꯤ ꯑꯩꯅ ꯍꯧꯒꯠꯄ ꯉꯝꯗꯣꯏ ꯇꯟꯃꯤꯉꯗꯨꯗ
ꯑꯗꯨꯅꯦ ꯃꯦꯝꯈꯣꯏꯁꯨ ꯈꯪꯉꯦꯕ
ꯎꯝ
ꯑꯩꯈꯣꯏ ꯍꯧꯒꯠꯄ ꯉꯝꯃꯣꯏ ꯍꯥꯏꯕꯗꯣ ꯃꯣꯏꯅ ꯑꯗ ꯃꯥꯏ ꯍꯁꯔ
ꯍꯣꯏ ꯍꯣꯏ
ꯐ ꯇꯒꯤꯦ ꯇꯖ
ꯏꯚꯅꯤꯡꯒꯤꯁꯨ ꯆꯂꯦ ꯑꯗꯨ ꯏꯚꯅꯤꯡꯗꯤ ꯌꯥꯝꯅꯨꯡꯉꯔꯦ ꯆꯠꯄ
ꯎꯝ
ꯏꯅꯤꯗ ꯆꯜꯗꯦ ꯑꯩꯗꯤ ꯄꯨꯡ ꯑꯗꯨꯝ ꯃꯝꯗ ꯐꯥꯎ ꯂꯥꯛꯇꯦ ꯄꯨꯡ ꯇꯔꯨꯛꯇ ꯍꯗ ꯍꯂꯥꯛꯑꯦ ꯍꯥꯡꯗ
ꯑꯣ ꯎ
ꯌꯥꯝ ꯅꯨꯡꯉꯥꯏꯅꯦ ꯑꯗꯨꯏꯅꯦ ꯏꯊꯟꯇꯅꯤ ꯍꯣꯏ ꯑꯩ ꯃꯔꯨꯞ ꯎꯨꯝꯕ ꯌꯥꯎꯗꯦ ꯁꯤꯗꯒꯤ ꯏꯊꯟꯇ ꯂꯥꯛꯑꯁꯨ ꯀꯣ ꯃꯐꯝ ꯌꯧꯔꯗꯤ ꯃꯤ ꯈꯟꯅꯕꯁꯤꯡ ꯌꯥꯝ ꯂꯩꯌꯦ ꯑꯗꯨꯝ ꯇꯧꯃꯤꯟꯅꯕꯁꯤꯡꯀꯣ ꯆꯠꯃꯤꯟꯅꯕꯁꯒꯨꯝꯕ ꯍꯥꯟꯅꯗꯒꯤ ꯑꯗꯨꯝ ꯈꯪꯅꯔꯝꯃꯅꯦꯕ ꯆꯠꯄꯗ ꯑꯗꯨꯝ ꯊꯗꯣꯛ ꯊꯦꯡꯅꯕ ꯉꯥꯛꯇꯅꯦ ꯀꯨꯏꯔꯕꯒꯤꯀꯣ ꯑꯗꯨꯒ ꯑꯗꯨꯝ ꯇꯧꯃꯤꯟꯅꯔꯦ ꯃꯔꯝꯗꯗꯤ ꯑꯗꯨꯝ ꯍꯟꯃꯤꯟꯅꯦ ꯑꯗꯨ ꯁꯤ ꯑꯃꯗ ꯏꯊꯟꯗ ꯑꯃꯨꯛ ꯍꯜꯂꯛꯑꯦ ꯑꯗꯨ ꯇꯧꯋꯦ
ꯑꯩꯗꯤ ꯏꯊꯟꯇ ꯑꯗꯨꯝ ꯆꯠꯄꯗꯣ ꯀꯤꯌꯦ ꯍꯥꯏꯕꯗꯤ ꯅꯨꯡꯉꯥꯏꯇꯦꯕ
ꯀꯔꯤ ꯀꯤꯕ꯭ꯔꯣꯅꯦ ꯃꯤ ꯃꯊꯟꯇ ꯑꯗꯨꯝ ꯆꯦꯟꯕ ꯉꯥꯛꯇꯅꯦ
ꯑꯗꯨ ꯑꯣꯏꯁꯨ
ꯑꯦꯁ ꯃꯤ ꯌꯥꯝꯃꯤ ꯅꯨꯄꯥꯁꯤꯡꯁꯨ ꯅꯨꯄꯤꯁꯤꯡꯁꯨ ꯂꯩꯁꯥꯕꯤꯁꯤꯡꯁꯨ ꯍꯅꯨꯕꯤ ꯍꯅꯨꯕꯁꯤꯡꯁꯨ ꯑꯗꯨꯝ ꯃꯊꯟ ꯃꯊꯟꯗ ꯑꯗꯨꯝ ꯆꯠꯂꯒ ꯂꯩꯌꯦ ꯍꯧꯖꯤꯛ ꯃꯇꯝꯅꯤꯀꯣ ꯀꯔꯤ ꯍꯥꯏ ꯍꯥꯏꯒꯦ
ꯃꯊꯟꯇꯥ ꯏ ꯊꯟ ꯊꯟꯇ ꯆꯠꯄ꯭ꯔꯣ ꯑ ꯍ
ꯎꯝ ꯑꯩ ꯑꯦꯛꯁꯔꯁꯥꯏ ꯇꯧꯕꯁ ꯎꯝ ꯈ꯭ꯋꯥꯏ ꯅꯨꯡꯉꯥꯏꯕꯅꯀꯣ ꯑꯩꯈꯣꯏ ꯏꯇꯣꯝꯇ ꯆꯠꯄꯅ ꯌꯥꯝ ꯇꯧꯕ ꯅꯨꯡꯉꯥꯏꯌꯦꯕ
ꯑꯦ ꯑꯩꯗꯤ ꯎꯝ ꯑ ꯅꯥꯅ ꯍꯥꯟꯅ ꯍꯥꯏꯔꯛꯑꯣ
ꯒ꯭ꯔꯨꯞ ꯆꯠꯂꯗꯤ ꯃꯤ ꯃꯉꯥ ꯑꯁꯨꯛ ꯇꯧꯔꯗꯤ ꯀ ꯍꯥꯏꯁ ꯑꯩꯈꯣꯏꯅ ꯑꯩꯈꯣꯏꯅ ꯑꯅꯤꯡꯕꯗꯣ ꯇꯧꯕ ꯊꯨꯡꯗꯦꯕ ꯑꯦꯛꯁꯥꯏ ꯇꯧꯕꯗꯣ ꯋꯥꯔꯤ ꯁꯥꯅꯤꯡꯉꯅꯤꯀꯣ ꯇꯧꯅ ꯇꯧꯅ
ꯎꯝ
ꯋꯥꯔ ꯋꯥꯔꯤ ꯋꯥꯔꯤ ꯁꯥꯕꯒꯤ ꯑꯗꯨꯝ ꯇꯧꯔꯁꯨ ꯌꯥꯝ ꯇꯧꯗ꯭ꯔꯦꯕ ꯃꯤ ꯌꯥꯝꯃꯗꯤ
ꯑꯁ ꯑꯗꯨꯃꯥꯏꯅ ꯇꯧꯁꯦ ꯍꯥꯏꯔꯤꯗꯤ ꯑꯗꯨꯝ ꯇꯧꯋꯤꯅ
ꯍꯥꯟꯅꯥꯁꯨ ꯑꯗꯨꯝ ꯇꯧꯋꯦ ꯆꯜꯂꯦ ꯃꯤ ꯃꯉꯥ ꯇꯔꯨꯛ ꯅꯣꯡ ꯐꯗꯣꯕ ꯃꯤ ꯃꯉꯥ ꯇꯔꯨꯛ ꯆꯠꯄꯁꯨ ꯌꯥꯎꯋꯦ ꯌꯥꯝ ꯃꯤ ꯌꯥꯝ ꯄꯨꯜꯂꯗꯤ ꯑꯦꯛꯁꯔꯁꯥꯏꯁ ꯇꯧꯔꯁꯨ ꯌꯥꯝ ꯇꯧꯕ ꯉꯝꯗꯦꯕ ꯋꯥꯔꯤ ꯁꯥꯟꯅꯔꯒ ꯑꯗꯨꯝ ꯈꯨꯝꯅꯔꯒ ꯂꯩꯕꯒꯤ ꯀꯣ
ꯑꯥ
ꯑꯩꯈꯣꯏ ꯏꯇꯣꯝꯇ ꯂꯩꯔꯗꯤ ꯏꯁꯩꯔ ꯀꯩꯅꯣꯝ ꯇꯥꯔꯒ ꯑꯗꯨꯝ ꯌꯥꯝ ꯇꯧꯋꯦꯕ ꯂꯣꯏꯗ꯭ꯔꯤ ꯐꯥꯎ
ꯑ ꯑꯩꯗꯤ ꯏꯊꯟꯗ ꯆꯠꯂꯗꯤꯀꯣ
ꯑꯥ
ꯑꯗꯨꯝ ꯏꯀꯥꯏꯌꯦ ꯈꯪꯗꯦ
ꯑꯦ ꯏꯀꯥꯏꯕ ꯌꯥꯗꯦ
ꯃꯤꯅ ꯑꯗꯨꯝ ꯌꯦꯡꯉ ꯌꯦꯡꯉꯥꯔꯗꯤ ꯏꯁ ꯑꯩꯉꯣꯟꯗ ꯀꯔꯤ ꯁꯣꯏꯕ ꯂꯩꯕ꯭ꯔꯥꯅ ꯈꯟ ꯈꯟ
ꯑꯦ ꯑꯦ ꯅꯣ ꯏꯀꯥꯏꯕ ꯌꯥꯗꯦ ꯁꯤꯒꯨꯝꯕꯗꯤ
ꯃꯤ ꯃꯤ ꯈꯨꯗꯤꯡꯃꯛ ꯃꯁꯥ ꯃꯁꯥꯒꯤ ꯑꯗꯨꯝ ꯃꯁꯥ ꯃꯁꯥꯒꯤ ꯐꯥꯅꯤꯡꯉꯥꯏ ꯇꯧꯕ ꯉꯥꯛꯇꯅꯤꯅ ꯑꯃꯅꯁꯨ ꯑꯃꯅꯁꯨ ꯌꯦꯡꯕꯤꯔꯣꯏꯗ ꯑꯗꯨ ꯀꯣꯏꯅꯁꯨꯨ ꯑꯩꯈꯣꯏꯗꯁꯨ ꯃꯤꯉꯣꯟꯗ ꯌꯦꯡꯉꯦ ꯑꯩꯉꯣꯟꯗꯁꯨ ꯃꯤꯉꯣꯟꯗ ꯑꯃꯨꯛ ꯌꯦꯡꯉꯦ ꯇꯧꯕꯗꯨꯗꯤꯀꯣ ꯑꯗꯨꯝ ꯃꯐꯝꯗꯨꯗꯤ ꯌꯥꯝ ꯊꯦꯡꯅꯕꯅꯤꯅ
ꯍꯣꯏ ꯌꯦꯡꯕꯗꯤ ꯑꯥ ꯀꯩꯁꯨ ꯀꯥꯏꯗꯦꯕ ꯑꯗꯨꯝ ꯌꯦꯡꯉꯀꯥꯟ ꯅꯣꯛꯄꯗꯣ
ꯑꯥ ꯑꯦ ꯍꯥꯏꯗꯤ
ꯑꯗꯨ ꯑꯗꯨꯒꯨꯝꯕ ꯌꯥꯝ ꯈꯟ ꯃꯇꯨꯡꯗ ꯍꯥꯏꯗꯤ ꯋꯥ ꯂꯦꯞꯈ꯭ꯔꯕꯅꯦ
ꯌꯦꯡꯅꯤꯡꯕ ꯌꯦꯡꯁꯅꯨ ꯅꯣꯛꯅꯤꯡ ꯅꯣꯛꯁꯅꯨ ꯑꯩꯒꯤ ꯊꯕꯛ ꯇꯧ ꯂꯣꯏꯔꯦ ꯍꯥꯏꯅ ꯑꯩꯗꯤ ꯈꯜꯂꯝꯅꯦ
ꯑꯥ ꯑꯩꯗꯤ ꯑꯗꯨꯃꯥꯏꯅ ꯈꯟꯗꯦ
ꯀꯩꯁꯨ ꯀꯥꯏꯗꯦ ꯑꯩꯒꯤ ꯍꯛꯆꯥꯡ ꯐꯥꯗꯤ ꯂꯣꯏꯔꯦ ꯍꯥꯏꯅ ꯑꯗꯨꯝ ꯈꯜꯂꯦ ꯑꯩꯗꯤ
ꯑꯗꯨꯅꯦ ꯑꯗꯨꯅꯦ
ꯑꯍꯥꯟꯕꯗ ꯃꯣꯏ ꯅꯣꯛꯀꯅꯦꯕ ꯑꯗꯨꯒ ꯂꯥꯁꯇꯗꯤ ꯃꯣꯏꯅ ꯑꯃꯨꯛ ꯌꯦꯡꯅꯤꯕ
ꯑꯗꯨꯒꯤ ꯋꯥꯈꯟꯗ ꯀꯣꯛꯇꯨ ꯂꯩꯔꯣ
ꯌꯥꯔꯥꯅꯤꯅ ꯑꯗꯨꯒꯤ ꯃꯤꯅ ꯅꯣꯛꯄ ꯅꯣꯛꯇꯕ ꯑꯗꯨꯝ ꯈꯪꯕ ꯉꯝꯕꯒꯤ ꯂꯥꯁꯇꯗꯤ ꯅꯨꯡꯉꯥꯏꯕ ꯐꯪꯅꯤꯅꯦ
ꯎꯝ
ꯅꯠꯇꯥꯔꯥ
ꯃꯥꯅꯦ ꯃꯥꯅꯦ
ꯎꯝ ꯑꯩ ꯏꯁꯥ ꯋꯥꯀꯤꯡ ꯆꯠꯄꯗꯤ ꯑꯩꯗꯤ ꯌꯥꯝ ꯏꯟꯇꯔꯦꯁ ꯂꯩꯌꯦ
ꯑꯣ ꯑꯩꯁꯨ ꯏꯟꯇꯔꯦꯁ ꯌꯥꯝ ꯂꯩ ꯑꯁꯤꯗ ꯂꯩꯕꯅꯤꯅ ꯈꯪꯗꯦ ꯗꯤꯠꯀꯥ ꯂꯣꯏꯅꯃꯛ ꯇꯦꯛꯑꯦ
ꯑꯗꯨ ꯑꯣꯏꯔꯁꯨ ꯅꯣꯏ ꯅꯣꯏ ꯌꯨꯝ ꯌꯨꯝꯗ ꯇꯧꯔꯣꯅꯦ ꯀꯩꯅꯣ
ꯎꯥꯝ ꯎꯝ ꯌꯨꯝꯗ ꯆꯠꯂꯗꯤ ꯀꯃꯥꯏꯅ ꯍꯥꯏꯁꯤꯔꯥ ꯐꯖꯅ ꯄꯣꯊꯥꯅꯤꯡꯕꯗꯣ ꯑꯗꯨꯝ ꯑꯣꯏꯕꯒꯤ ꯄꯝꯗꯦ
ꯅꯣꯏꯗꯤ ꯀꯔꯤ ꯍꯥꯏꯁꯤꯔꯤꯕ ꯃꯤ ꯍꯥꯏꯁꯤꯗꯤ ꯑꯩꯈꯣꯏꯒꯤ ꯑꯩꯈꯣꯏꯒꯤ ꯊꯕꯛ ꯑꯩꯈꯣꯏꯅ ꯍꯥꯏꯕꯗꯨꯒ ꯑꯩꯈꯣꯏꯅ ꯁꯣ ꯇꯧꯕ ꯇꯥꯔꯦ ꯎꯠꯄꯗꯨꯒ ꯆꯠꯅꯔꯗꯤ ꯃꯤꯁꯤꯡꯁꯨ ꯌꯥꯝꯊꯥꯖꯩꯑꯕ
ꯎꯝ
ꯑꯥꯡꯅ ꯌꯦꯌꯦꯡꯉꯣ ꯉꯥꯡꯅ ꯍꯧꯖꯤꯛ ꯍꯌꯦꯡꯋꯥꯏ ꯅꯔꯁ ꯑꯣꯏꯔꯣ ꯅꯔꯁꯗꯤ ꯃꯤꯒꯤ ꯁꯦꯕꯥ ꯇꯧꯔꯅꯤ ꯑꯗꯨꯗ ꯅꯪꯅ ꯅꯁꯥꯒꯤ ꯅꯁꯥꯒꯤ ꯔꯦꯁꯄꯣꯟꯗ ꯅ ꯅꯁꯥꯒꯤ ꯑꯦꯛꯖꯥꯝꯄꯜꯗꯨꯗ ꯅꯪꯅ ꯌꯥꯝ ꯐꯤꯠ ꯑꯣꯏꯔꯒ ꯂꯩꯔꯒ ꯇꯧꯔꯗꯤ ꯃꯤꯁꯤꯡꯗꯨꯁꯨ ꯌꯥꯝꯅ ꯊꯥꯖꯒꯅꯤ ꯊꯥꯗꯕ ꯌꯥꯎꯒꯅꯦꯕ
ꯎꯝ
ꯌꯥꯝꯅꯀꯣ ꯅꯁꯥ ꯐꯥꯔꯒ ꯑꯦꯛꯁꯔꯁꯥꯏꯁ ꯇꯧꯔꯒ ꯅꯁꯥ ꯐꯔꯒ ꯅꯪꯅ ꯃꯤꯉꯣꯟꯗ ꯁꯦꯕꯥ ꯇꯧꯕ ꯃꯇꯝꯗ ꯃꯤꯅ ꯌꯦꯡꯕꯗꯁꯨ ꯅꯪꯉꯣꯟꯗ ꯌꯥꯝ ꯅꯨꯡꯉꯥꯏꯅ